ꯑꯥꯎ꯫ ꯍꯜꯂꯣ꯫
ꯍꯜꯂꯣ ꯇꯥꯔꯔꯕꯣ
ꯇꯥꯏꯌꯦ ꯀꯤ ꯇꯧꯕ꯭ꯔꯣ
ꯀꯁꯨ ꯇꯧꯗꯦꯗ ꯅꯪꯗꯤ
ꯑꯩ ꯁꯨꯝ ꯀꯩꯁꯨꯝ ꯇꯧꯗꯦ
ꯎꯝ
ꯉꯁꯤ ꯀꯆꯠ ꯀꯆꯠ ꯀꯦ
ꯀꯩꯁꯨ ꯆꯠꯇꯦꯗ ꯉꯁꯤꯗꯤ ꯌꯥꯝ ꯔꯦꯁ ꯑꯣꯏꯅ ꯇꯧꯔꯦ ꯉꯁꯤꯗꯤ ꯑꯣ
ꯑꯣꯐ
ꯉꯍꯥꯛꯇꯤ ꯀꯩ ꯀꯩ ꯆꯠꯂꯨꯒꯦ
ꯑꯩꯗꯤ ꯀꯣꯋꯦ
ꯀꯩ ꯀꯣꯂꯦꯖꯇ
ꯦꯦꯝ ꯀꯣꯏꯆ
ꯎ ꯑꯔꯠꯁ ꯁꯥꯏꯟꯁ ꯀꯃꯔꯁ
ꯁꯥꯏꯟꯁ
ꯑꯁ
ꯁꯥꯏꯟꯁ
ꯁꯥꯏꯟꯁ ꯑꯣ ꯁꯥꯏꯟꯁꯁꯨ ꯅꯨꯡꯉꯥꯏꯕꯅꯦ ꯀꯔꯤ ꯀꯔꯤ ꯀꯔꯤ ꯀꯩꯅꯣꯔꯣ ꯀꯔꯤ ꯀꯔꯤ ꯗꯤꯄꯥꯔꯠꯃꯦꯟꯗꯅꯣ
ꯎꯝ ꯃꯇ
ꯑꯦꯝ ꯑꯦꯜ ꯇꯤ
ꯑꯥ
ꯑꯣ ꯀꯩ ꯇꯝꯗꯣꯏꯅꯣ ꯑꯦꯝ ꯑꯦꯜ ꯇꯤꯗꯅ ꯀꯩꯀꯩ ꯇꯝꯒꯦ
ꯀꯩ ꯀꯩ ꯇꯦꯝꯒꯦ ꯍꯥꯏꯗꯤ
ꯀꯩ ꯀꯩ ꯀꯩ ꯀꯩ ꯑ ꯐꯤꯖꯤꯛꯁꯀꯤ ꯃꯔꯝꯗ ꯇꯝꯃꯤꯔꯥ ꯀꯦꯃꯦꯁꯇ꯭ꯔꯤꯒꯤ ꯃꯔꯝꯗ ꯇꯝꯃꯤꯔꯥ ꯀꯔꯤ ꯀꯔꯤ ꯇꯝꯒꯦ
ꯕꯥꯏꯑꯣ ꯍꯣꯏ ꯀꯦꯃꯤꯁꯇ꯭ꯔꯤ ꯑꯗꯨꯒ
ꯍꯕ
ꯎꯝ
ꯀꯒꯥꯔꯤ
ꯑ ꯀꯥꯎꯈ꯭ꯔꯦ
ꯑꯣ ꯑꯗꯨꯅꯤꯅꯦ ꯀꯩꯀꯩ ꯇꯥꯒꯦ ꯑꯥ
ꯍ
ꯀꯅꯥ ꯀꯅꯥ ꯂꯩꯒꯦ ꯁꯤꯗ ꯇꯄꯥꯛꯇ ꯀꯅꯥ ꯏꯝꯐꯥꯜꯗ ꯀꯅꯥ ꯀꯅꯥꯒ ꯂꯩꯒꯦ
ꯑꯥꯏ ꯍꯣꯁꯇꯦꯜ ꯂꯩꯌꯦ
ꯑꯣ ꯗꯦꯝꯦꯝ ꯁꯥꯏꯟꯁꯀꯤ ꯍꯣꯁꯇꯦꯜꯒ
ꯏꯠꯇ ꯑꯦꯦꯝ ꯕꯤ ꯁꯤ ꯍꯣꯁꯇꯦꯜꯗ
ꯑꯣ ꯑꯦꯝ ꯕꯤ ꯁꯤꯗ ꯑꯗꯨꯗꯤ ꯄꯩꯁꯥ ꯆꯥꯎꯔꯝꯃꯣꯏꯅꯦ ꯑꯦꯝ ꯕꯤ ꯁꯤꯒꯤꯗꯤ
ꯈꯪꯒꯦ ꯆꯥꯎꯕ꯭ꯔꯥ ꯄꯤꯛꯄ꯭ꯔꯥ
ꯄ ꯃꯟꯊ ꯀꯌꯥ ꯊꯤ
ꯐꯣꯔ ꯊꯥꯎꯖꯟ ꯐꯥꯏꯚ ꯍꯟꯗ꯭ꯔꯦꯠ
ꯋꯥꯟ ꯊꯥꯎꯖꯟ ꯐꯥꯏꯚ ꯍꯟꯗ꯭ꯔꯦ ꯑꯗꯨ ꯀꯩꯁꯤ ꯑꯗ
ꯅꯣ ꯐꯣꯔ ꯊꯥꯎꯖꯟ ꯐꯥꯏꯚ ꯍꯟꯗ꯭ꯔꯦꯗ ꯍꯥꯏꯕ
ꯐꯣꯔ ꯊꯥꯎꯖꯟꯗꯨ ꯆꯥꯎꯋꯣꯏꯅꯦ ꯑꯗꯨꯗꯤ ꯑꯩꯒꯤ ꯋꯥꯟ ꯊꯥꯎꯖꯟ ꯑꯣꯏꯕꯩ ꯇꯥꯔꯦ
ꯑꯣ
ꯁꯦꯃꯤꯁꯇꯔ ꯀꯌꯥ ꯀꯥꯏꯅꯣ
ꯆꯛꯦꯟ
ꯁꯦꯀꯦꯟ ꯑꯦꯛꯖꯥꯝ ꯄꯤꯗ꯭ꯔꯤ ꯑꯦꯛꯖꯥꯝ ꯇꯧꯗ꯭ꯔꯤ ꯑꯦ ꯗꯦꯝ ꯗꯤ ꯈꯔ ꯇꯞ ꯇꯞꯄꯅꯦ ꯗ‌ꯦꯝ ꯀꯣꯂ‌ꯦꯖ ꯈꯔ ꯇꯞꯄꯅꯦ ꯃꯥꯗꯤ ꯗꯦꯝꯒꯤꯗꯤꯀꯣ ꯑꯗꯨꯅ
ꯅꯪꯗꯤ ꯀ꯭ꯔꯤ ꯍꯣꯠꯅꯕ꯭ꯔꯣ
ꯑꯩꯔ‌ꯣ ꯑꯩꯗꯤ ꯂꯥꯏꯔꯤꯛ ꯇꯝꯕ ꯂꯣꯔꯦꯗ ꯀꯔꯤꯁꯨ ꯇꯧꯗꯦ ꯂꯥꯏꯔꯤꯛ ꯇꯝꯕ ꯂꯣꯏꯔꯦ ꯑꯩꯁꯨꯨ ꯗꯤ ꯑꯦꯝ ꯀꯃꯔꯁꯇ ꯇꯝꯃꯝꯃꯤ
ꯑꯣ
ꯅ ꯂꯣꯏꯁꯤꯟꯈ꯭ꯔꯦ ꯗꯤ ꯑꯦꯝ ꯀꯃꯔꯁꯇ ꯁꯤꯗ ꯂꯩꯕꯒ ꯆꯤꯡꯗ ꯂꯩꯕ ꯀꯔꯝꯕꯅ ꯅꯨꯡꯉꯥꯏ
ꯆꯤꯡꯗ ꯂꯩꯕꯅ ꯅꯨꯡꯉꯥꯏꯌꯦ
ꯑꯣ ꯀꯩꯒꯤ ꯃꯔꯝ ꯍꯥꯏꯌꯨ
ꯃꯔꯝꯗꯤ ꯁꯤꯗꯗꯤ ꯌꯥꯝ ꯁꯥꯏꯌꯦ ꯑꯥꯗꯗꯤ ꯁꯥꯔꯁꯨ ꯎꯃꯪ ꯌꯥꯝ ꯂꯩꯌꯦꯅ
ꯑꯥ ꯑꯥ ꯃꯈꯥꯗꯤ
ꯆꯤꯡꯗꯅ ꯅꯨꯡꯉꯥꯏꯌꯦ
ꯎꯝ
ꯆꯤꯡꯗꯗꯤ ꯎ ꯃꯈꯥꯗ ꯐꯝꯃꯒ ꯁꯤꯡꯖꯨꯒ ꯆꯥꯒ ꯊꯛ ꯄꯁꯨ ꯌꯥꯏꯌ‌ꯦ ꯁꯤꯗꯗꯤ ꯁꯥꯃꯟ ꯂꯩꯐꯝ ꯈꯪꯗꯦ ꯑꯗ ꯅꯪꯗꯤ ꯏꯌꯔꯁ ꯀꯌꯥ ꯁꯨꯔꯒꯦ
ꯑꯩꯗꯤ ꯇ꯭ꯋꯦꯟꯇꯤꯒ ꯊ꯭ꯔꯤ ꯁꯨꯃꯥꯏꯅ
ꯍꯣꯏꯗꯤ ꯀꯔꯤ ꯀꯔꯤ ꯑ ꯁ꯭ꯋꯥꯏꯗ ꯁꯨꯝ ꯂꯩ ꯑ ꯁꯤꯗ ꯂꯩꯕꯗꯤ ꯀꯌꯥꯝ ꯀꯨꯏꯔꯒꯦ
ꯀꯨꯏꯗ꯭ꯔꯤꯗ
ꯎꯝ ꯑꯣ ꯁꯥꯖꯒꯦ ꯐꯩꯌ‌ꯦ ꯐꯩꯌ‌ꯦ ꯁ꯭ꯋꯥꯏ ꯁ꯭ꯋꯥꯏꯗ ꯇꯝꯕꯁꯨ ꯑꯗꯨꯝ ꯐ ꯅꯨꯡꯉꯥꯏꯕꯅꯤ
ꯎꯝ
ꯏꯂꯦꯛꯁꯟ ꯇꯧꯗ꯭ꯔꯕꯣ ꯅꯣꯏ ꯗꯤ ꯑꯦꯝꯒꯤ ꯏꯂꯦꯛꯁꯟ ꯈꯤꯇꯪ ꯉꯥꯏꯔꯝꯃ ꯇꯧꯔꯛꯑꯅꯤ ꯚ‌ꯣꯠꯀ ꯈ‌ꯣꯝꯅꯗ꯭ꯔ‌ꯣ
ꯍꯧꯖꯤꯛꯇꯤ ꯇꯧꯗ꯭ꯔꯤꯗ
ꯑꯍꯥꯟꯕ ꯀꯣꯂꯦꯖ ꯀꯥꯕꯗꯀꯣ ꯏꯂꯦꯛꯁꯟꯒ ꯇꯧꯕꯁꯦ ꯅꯨꯡꯉꯥꯏꯕꯅ‌ꯦ ꯌꯦꯡꯕ
ꯎꯝ
ꯑꯩꯁꯨ ꯌꯥꯎꯔꯛꯑꯦꯕ
ꯑꯣ
ꯀꯩꯀꯩ ꯃꯊꯦꯜ ꯆꯥꯔꯒꯦ ꯉꯁꯤꯗꯤ ꯍꯤꯟꯖꯥꯡ ꯆꯥꯔꯒꯦ ꯀꯩꯀꯩ
ꯎꯝ ꯗꯥꯜ ꯆꯥꯏꯌ‌ꯦ
ꯍꯣꯏ ꯑꯗꯨ ꯃꯦꯁ ꯑꯣꯏꯅ ꯇꯧꯔꯦ ꯍꯣꯁꯇꯦꯜꯒꯤ
ꯎꯝ
ꯃꯦꯁꯅ ꯍꯣꯏ ꯍꯣꯁꯇꯦꯜꯗ ꯂꯩꯔꯗꯤꯀꯣ ꯃꯦꯁ ꯀꯨꯝꯕꯁꯤꯅ ꯐꯔꯦ ꯐꯔꯦ ꯍꯥꯏꯕꯗꯤ ꯑꯩꯈꯣꯏꯗꯁꯨ ꯊꯕꯛ ꯆꯤꯟꯗꯦꯗꯅꯀꯣ
ꯎꯝ
ꯆꯥꯛ ꯑꯃꯨꯛ ꯊꯣꯡꯒꯅꯤ ꯑꯗꯒꯤ ꯂꯥꯏꯔꯤꯛꯁꯨ ꯑꯃꯨꯛ ꯄꯥꯒꯅꯤ ꯇꯧ ꯋꯥꯕꯅꯤ
ꯎꯝ
ꯁꯤꯗ ꯂꯩꯕꯁꯦ ꯍꯤꯟꯖꯥꯡ ꯍꯥꯎꯇꯕ꯭ꯔꯣ
ꯍꯥꯎꯇ‌ꯦ
ꯍꯥꯎꯇ‌ꯦ ꯍꯥꯏ ꯅꯣꯏ ꯌꯦꯟ ꯀꯩꯅꯣꯗꯤ ꯁꯥꯒꯨꯝꯕꯗꯤ ꯄꯤꯖꯗ꯭ꯔꯣ ꯍꯣꯁꯇꯦꯜꯒꯤ ꯁꯟꯗꯦ ꯁꯟꯗꯦꯔꯥ
ꯁꯟꯗꯦ ꯍꯣꯏ ꯁꯟꯗꯦ
ꯁꯤꯡꯖꯨꯁꯤꯡ ꯁꯤꯡꯖꯨꯒꯨꯝꯕꯗꯤ ꯆꯥꯟꯅꯗ꯭ꯔꯣ ꯅꯣꯏ
ꯁꯤꯡꯖꯨ ꯏꯁꯥꯅ ꯑꯩꯈꯣꯏ ꯏꯁꯥꯅ ꯂꯩꯔꯅꯤ ꯆꯥꯏꯌꯦ ꯑꯗꯨꯒ ꯃꯣꯏꯅ ꯄꯤꯕꯗꯤ ꯃꯔꯛ ꯃꯔꯛꯇ ꯄꯤꯕꯅꯤ
ꯀꯩꯀꯩ ꯍꯥꯞꯄꯤ ꯀꯩꯀꯩ ꯍꯥꯞꯀꯦ ꯁꯤꯡꯖꯨꯁꯤꯕꯣ ꯀꯩꯀꯩ ꯍꯥꯞꯄꯒ ꯍꯥꯎꯒꯦ ꯁꯤꯁꯤꯕꯣ
ꯃꯣꯏꯅ ꯃꯤꯠꯄ ꯍꯥꯎꯇꯦ ꯑꯩꯉꯣꯟꯗ ꯀꯔꯤꯁꯨ ꯍꯥꯎꯇꯦ
ꯎ ꯃꯤꯃꯤ ꯌꯥꯎꯗ꯭ꯔꯗꯤ ꯍꯥꯎꯇ꯭ꯔꯦ
ꯑꯥꯎꯇ꯭ꯔꯦ ꯍꯣꯏ ꯑꯇ
ꯃꯤꯃꯤꯁꯤꯗ ꯃꯦꯟ ꯀꯝꯄꯣꯅꯦꯟ
ꯑꯦꯖ ꯍꯥꯎꯗ꯭ꯔꯁꯨ ꯅꯨꯃꯤꯠ ꯆꯥꯔꯗꯤ ꯈꯔ ꯆꯥꯛ ꯈꯔ ꯆꯪꯉꯤ
ꯎꯝ ꯐꯩ ꯐꯩ
ꯅꯣꯏ ꯏꯗꯤ ꯅꯆꯅꯅꯥꯎ ꯀꯌꯥꯅꯣ
ꯑꯩꯈꯣꯏꯗꯤ ꯑꯍꯨꯝꯅꯦ
ꯑꯣ
ꯅꯈꯣꯏꯒꯤꯗꯤ
ꯑꯩꯈꯣꯏꯁꯨ ꯑꯍꯨꯝ
ꯅꯪꯅ ꯀꯌꯥ ꯁꯨꯕ
ꯑꯩꯅ ꯑꯍꯜ
ꯅꯪꯅ ꯑꯍꯟ
ꯍꯣꯏ
ꯑꯣ ꯐꯩ ꯐꯩ ꯑꯍꯟ ꯑꯣꯏꯕꯁꯦ ꯋꯥꯕ꯭ꯔꯣ
ꯍꯣꯏ ꯈꯔꯗꯤ ꯋꯥꯏꯌꯦ
ꯎꯝ ꯃꯤꯗꯤ ꯅꯨꯡꯉꯥꯏ ꯍꯥꯏꯗ ꯑꯍꯟ ꯑꯣꯏꯕꯁꯦ
ꯅꯅꯨꯡ ꯑꯇ ꯏꯗꯤ
ꯑꯩꯈꯣꯏ ꯑꯩꯔꯣ ꯑꯩꯒꯤꯗꯤ ꯑꯩꯅ ꯑꯇꯣꯝꯕ ꯑꯣꯏ
ꯑꯣ ꯑꯗꯨꯗꯤ ꯅꯪꯒꯤ ꯃꯊꯛꯀꯤꯗꯤ ꯑꯍꯟ ꯑꯣꯏꯔꯝꯃꯅꯤꯀꯣ
ꯑꯥꯎ ꯍ ꯍꯟꯣꯏ
ꯃꯣꯏꯗꯤ ꯌꯦꯔꯁ ꯀꯌꯥ ꯁꯨꯈꯦꯔ
ꯍꯝ
ꯃꯣꯏꯗꯤ ꯌꯔꯁ ꯀꯌꯥ ꯑꯣꯏ ꯑꯣꯏꯔꯒꯦ
ꯍꯥꯎ ꯀꯩꯗꯧ ꯇꯥꯗ꯭ꯔꯦ ꯐꯖꯅ
ꯑꯥ ꯃꯣꯏ ꯆꯍꯤꯗꯤ ꯃꯣꯏꯗꯤ ꯀꯌꯥ ꯅꯪꯅ ꯇ꯭ꯋꯦꯟꯇꯤ ꯊ꯭ꯔꯤ ꯍꯥꯏꯌꯦꯅ ꯃꯣꯏꯗꯤ
ꯑꯁ ꯃꯣꯏꯗꯤ ꯑꯗꯥꯋꯥ ꯌꯥꯎꯕ ꯌꯥꯎꯔꯦ ꯊꯥꯔꯇꯤ ꯇ꯭ꯋꯦꯟꯇꯤ ꯑꯩꯠ ꯁꯃꯥꯏꯅ ꯌꯧꯕ ꯌꯥꯎꯔꯦ
ꯑꯣ ꯀꯩꯒꯤ ꯑꯗꯨꯗꯤ ꯌꯥꯝ ꯑꯍꯥꯟ ꯑꯣꯏꯈ꯭ꯔꯦꯀꯣ
ꯍꯣꯏ
ꯑꯗꯨꯗꯤ ꯅꯨꯄꯤ ꯊꯤꯕ ꯌꯥꯎꯔꯝꯃꯅꯤ ꯌꯥꯎꯗꯦ
ꯉꯎꯗꯔꯤꯗ ꯊꯥꯗ꯭ꯔꯤ
ꯎꯝ ꯃꯣꯏꯗꯤ ꯀ꯭ꯔꯤ ꯇꯧꯔ ꯂꯩꯕ꯭ꯔꯣ
ꯃꯣꯏꯁꯨ ꯊꯕꯛ ꯆꯠꯂꯦ ꯑꯣ ꯄꯩꯁꯥ ꯇꯥꯟꯕꯁꯨ ꯑꯥ ꯄꯩꯁꯥ ꯀꯩꯅꯣ ꯇꯧꯕ ꯊꯕꯛ ꯇꯧꯕ ꯑꯗꯨꯃꯥꯏꯅ ꯇꯧꯋꯤ
ꯎꯝ ꯅꯣꯏ ꯃꯥꯥ ꯀꯣꯏꯅꯕ ꯑꯩꯈꯣꯏꯗꯤ ꯂꯩꯕ ꯅꯠꯇ꯭ꯔꯣ
ꯎꯝ ꯂꯩꯌꯦ
ꯎꯝ ꯃꯣꯏꯗꯤ ꯀ꯭ꯔꯤꯁꯨ ꯁꯨꯕ꯭ꯔꯣ ꯅꯣꯏꯃꯥ ꯈꯣꯏ ꯅꯣꯏꯕꯥ ꯃꯣꯏꯗꯤ
ꯗꯨꯀꯥꯟ ꯐꯝꯃꯤ ꯈꯣꯏꯒꯤꯗꯤ ꯗꯨꯀꯥꯟ ꯇꯧꯏ ꯑꯆꯥꯄꯣꯠꯀꯤꯅꯤꯗꯅ
ꯑꯣ
ꯑ ꯑꯗꯨꯅꯤ ꯑꯆꯥꯄꯣꯠ ꯌꯣꯟꯕ ꯅꯈꯣꯏꯒꯤꯗꯤ ꯀꯩꯗꯧꯒꯦ
ꯀꯩ ꯁꯨꯝ ꯇꯧꯗꯦ ꯑꯗꯨꯝ ꯂꯩꯌꯦ
ꯎꯝ ꯑꯗꯨ ꯀꯩꯅꯣꯗꯤ ꯅꯣꯏ ꯀꯩꯅꯣ ꯑꯦꯁ ꯇꯤꯒꯤ ꯏꯁꯀꯣꯂꯥꯔꯁꯤꯞꯁꯦ ꯀꯌꯥ ꯐꯪꯉꯤꯒꯦ ꯍꯧꯖꯤꯛꯀꯥꯟꯁꯤꯕꯨ
ꯈꯪꯗꯦ ꯑꯩꯈꯣꯏꯗꯤ ꯎꯝ ꯆꯪꯗ꯭ꯔꯤꯅ ꯂꯥꯁ ꯌꯥꯔꯒꯤꯗꯤ
ꯑꯣ
ꯅꯣꯏꯒꯤꯗꯤ ꯈꯔ ꯌꯥꯝꯕꯒꯨꯝ ꯇꯥꯎꯕꯅꯤ
ꯌꯥꯝꯃꯤꯕ
ꯎ ꯈꯔꯕꯨꯗꯤ ꯌꯥꯝꯕꯅꯦꯕ ꯃꯌꯥꯝꯗꯒꯤ ꯈꯤꯇꯪ ꯍꯦꯟꯕ ꯍꯥꯏꯇꯥꯔꯦ ꯄꯩꯁꯥꯗꯣ ꯈꯤꯇꯪ ꯌꯥꯝꯕ ꯑꯣꯏꯅ ꯇꯧꯕꯅꯤ
ꯎꯝ
ꯐꯖꯅ ꯇꯧꯁꯜꯂꯣ ꯑꯗꯨꯒ ꯇꯝꯊꯣꯛ ꯑꯗꯨꯒ ꯑꯦꯛꯖꯥꯝ ꯊꯥꯗꯣꯛꯑꯣ ꯁꯥꯔꯇꯤꯐꯤꯀꯦꯠꯇꯣ ꯃꯥꯡꯍꯟꯒꯅꯨ ꯁꯥꯔꯇꯤꯐꯤꯀꯦꯠꯇꯣ ꯀꯥꯟꯅꯕ ꯂꯧꯊꯣꯛꯎ
ꯑꯦꯁ ꯇꯤꯗ ꯁꯥꯔꯇꯤꯐꯤꯀꯦꯠꯇꯣ ꯀꯥꯟꯅꯕ ꯂꯧꯊꯣꯛꯑꯣ ꯃꯥꯡꯍꯟꯒꯅꯣ ꯂꯦꯝꯅ
ꯑꯥ ꯃꯤꯅ ꯑꯉꯥꯡ ꯑꯃꯈꯛꯀꯤ ꯁꯤꯡꯒꯜ ꯆꯥꯏꯜ ꯑꯠ ꯑꯗꯨꯗꯤ ꯌꯥꯝ ꯌꯥꯝꯃꯤ ꯍꯥꯏꯗꯤꯏꯅꯦ ꯏꯁꯀꯣꯂꯥꯔꯁꯤꯞꯁꯦ
ꯑꯥꯎ ꯑꯁꯤ ꯌꯥꯝꯃꯦ ꯑꯗꯨꯒ ꯀꯩꯅꯣꯒꯤ ꯋꯥꯟ ꯄꯦꯔꯦꯟ ꯁꯤꯡꯒꯜ ꯄꯦꯔꯦꯟ ꯑꯣꯏꯔꯒꯁꯨ ꯄꯩꯁꯥ ꯈꯤꯇꯪ ꯆꯥꯎꯕꯒꯨꯝ ꯇꯧꯕꯅꯦ ꯁꯤꯡꯒꯜ ꯄꯦꯔꯦꯟ ꯑꯣꯏꯕ
ꯎꯝ
ꯃꯈꯟ ꯃꯈꯜꯅꯤ
ꯎ
ꯑꯗꯨꯃꯥꯏꯅ ꯇꯧꯕꯅꯦ
ꯅꯪꯗꯤ ꯅꯨꯡꯊꯤꯟꯒꯨꯝꯕ ꯀꯩꯁꯨꯝ ꯆꯠꯇꯦ ꯑꯗꯨꯝꯅꯌꯦ
ꯅꯨꯡꯊꯤꯟꯁꯨ ꯆꯠꯊꯣꯛꯄ ꯌꯥꯎꯋꯤ ꯂꯥꯏꯔꯤꯛꯁꯨ ꯄꯥꯕ ꯌꯥꯎꯋꯤ
ꯎꯝ
ꯑꯗꯨꯃꯥꯏꯅ ꯇꯧꯋꯤ
ꯅꯣꯏꯗꯗꯤ ꯁꯥꯗ꯭ꯔꯣ
ꯍꯥꯥ
ꯅꯪꯗꯗꯤ ꯁꯥꯗ꯭ꯔꯣꯕ
ꯁꯥꯏ ꯌꯥꯝ ꯁꯥꯏ ꯅꯪ ꯂꯩꯁꯦ ꯀꯩꯅꯣ ꯀꯩꯅꯣꯗ ꯁꯤꯒꯤ ꯑꯦꯝ ꯕꯤ ꯁꯤ ꯆꯔꯆ ꯃꯅꯤꯡꯗꯔꯣ ꯅꯥꯀꯟꯗꯔꯣ
ꯑꯣ ꯃꯅꯤꯡꯗ
ꯑꯗꯨ ꯆꯔꯁ ꯆꯔꯆꯀ ꯅꯛꯑꯕꯅꯤꯅ ꯆꯔꯆꯀ ꯅꯛꯅꯔꯕꯅꯤꯅ ꯅꯨꯡꯉꯥꯏꯔꯦꯅꯦ
ꯍꯣꯏ ꯑꯩꯈꯣꯏꯗꯤ ꯆꯔꯆ ꯅꯨꯡꯇꯤꯒꯤ ꯆꯠꯂꯦ ꯆꯠꯇꯕ ꯌꯥꯗꯦ ꯔꯨꯜ ꯂꯩꯌꯦ
ꯃꯣꯔꯅꯤꯡꯗ ꯄꯨꯡ ꯀꯌꯥꯗꯩ ꯆꯠꯀꯦ ꯆꯔꯁꯇꯥ
ꯃꯣꯔꯅꯤꯡꯗ ꯁꯤꯛꯁꯇ ꯆꯠꯀꯅꯤ ꯑꯗꯨꯒ ꯑꯩꯠ ꯊꯥꯔ ꯇꯤ ꯑꯦꯇꯠ ꯁꯤ ꯅꯥꯏꯟ ꯄ꯭ꯔꯣꯒꯥꯝ ꯂꯩꯕ ꯃꯇꯝꯗꯗꯤ ꯅꯥꯏꯟ ꯌꯥꯎꯕꯁꯨ ꯌꯥꯎꯋꯦ
ꯑꯣ
ꯑ ꯍꯣꯔꯦꯟ ꯏꯚꯤꯅꯤꯡ ꯑꯃꯨꯛꯀ ꯄꯨꯡ ꯏꯚꯅꯤꯡꯗꯅ ꯊ꯭ꯔꯤꯗ ꯆꯠꯀꯅꯤ ꯑꯗꯨꯒ ꯐꯥꯏꯚꯇ ꯍꯜꯂꯛꯀꯅꯤ
ꯐꯩꯅꯦ ꯀꯩꯀꯩ ꯄ꯭ꯔꯣꯒꯥꯥꯝꯒ ꯇꯧꯒꯦ
ꯑꯩꯈꯣꯏꯗꯤ ꯐꯥꯗꯔꯁ ꯗꯦ ꯃꯥꯗꯔꯁ ꯗꯦ ꯑꯗꯨꯒ ꯒꯨꯗ
ꯑꯦꯚ꯭ꯔꯤꯗꯦꯒꯤ ꯀꯩ ꯀꯩꯔ ꯄ꯭ꯔꯣꯌꯔ ꯇꯧꯔꯒ ꯀꯩ ꯇꯧꯒꯦꯕ
ꯑꯦꯕ꯭ꯔꯤꯗꯦꯔꯣ
ꯑꯥꯥ ꯑꯦꯕ꯭ꯔꯤꯗꯦꯒꯤ ꯄ꯭ꯔꯦꯌꯔ ꯇꯧꯋꯤꯗꯅ
ꯑ ꯑꯗꯨꯝ ꯎꯝ ꯃꯤ ꯃꯤ ꯃꯌꯥꯝꯒꯤ ꯅꯥꯕꯁꯤꯡ ꯍꯣꯁꯄꯤꯇꯥꯜꯗ ꯂꯩꯕꯁꯤꯡꯒꯤꯗꯃꯛꯇ